ꯍꯜꯂꯣ
ꯇꯕ꯭ꯔꯣ
ꯇꯥꯔꯦ ꯀꯝꯗꯧꯕꯤꯔꯤꯒꯦ ꯍꯟꯗꯛ ꯍꯧꯖꯤꯛꯀꯥꯟꯁꯦ
ꯃꯥꯌꯦ ꯏꯆꯦ ꯅꯪꯗꯤ ꯀꯃꯥꯏꯅ ꯇꯧꯔꯤꯒꯦ
ꯑꯩꯁꯨ ꯅꯨꯡꯉꯥꯏꯔꯤ
ꯌꯨꯝꯗꯅ ꯂꯩ ꯌ ꯃꯥꯂꯦꯀꯣ ꯉꯁꯤꯁꯨ
ꯎꯝ ꯌꯨꯝꯗ ꯂꯩ
ꯁꯤꯗꯤ ꯃꯤꯇꯤꯡꯒꯨꯝ ꯑꯩ ꯆꯥꯛ ꯆꯥꯗ꯭ꯔꯤꯌꯦ
ꯑꯁꯦꯡꯉꯦꯍꯦ
ꯁꯤꯤꯁꯦ ꯈꯔ ꯊꯒꯦ ꯍ ꯃꯦꯁꯤꯗꯤ ꯍ ꯆꯃꯦꯀꯣ ꯉꯁꯤꯗꯤ ꯁꯟꯗꯦꯅꯤꯅ ꯇꯤ ꯅꯨꯡꯇꯤꯒꯨꯝꯕꯗꯤ ꯂꯩꯇ꯭ꯔꯣ
ꯂꯩꯇꯦ ꯑꯗꯨꯒꯨꯝꯕꯗꯣ ꯑꯩꯈꯣꯏꯒꯤꯗꯤ
ꯑꯣ ꯂꯩꯩꯇ ꯀꯣ
ꯑꯩꯈꯣꯏꯒꯤꯒ ꯅꯣꯏꯒꯤꯒ ꯇꯣꯉꯥꯜꯂꯝꯕ ꯌꯥꯏ
ꯑꯣ ꯁꯃꯦ ꯆꯃꯦ ꯆꯃꯦ ꯀ ꯑꯩ ꯍꯧꯖꯤꯛ ꯅꯤꯡꯁꯤꯡꯉꯅꯦ ꯌꯨꯝꯗ ꯂꯩꯅ ꯉꯁꯤ ꯆꯠ ꯑꯗꯨꯗꯤ
ꯎꯝ
ꯑꯉꯥꯡꯁꯤꯡꯗꯤ ꯀꯃꯥꯏꯅ ꯇꯧꯔꯤꯒꯦ
ꯁꯅꯝꯕ ꯌꯥꯎ ꯇꯨꯕ ꯌꯥꯎꯕ ꯂꯩ ꯂꯩꯔꯤ
ꯅ ꯌꯦ ꯀꯌꯥꯎꯗꯀꯣ
ꯍꯣꯏ ꯑꯗꯨꯝ ꯃꯁꯥ ꯐꯥꯔꯒ ꯂꯩ
ꯑꯣ ꯑꯗꯣ ꯏꯌꯥꯝꯕ ꯑꯉꯥꯡꯒꯤ ꯃꯄꯥꯗꯗꯤ
ꯎꯝ ꯌꯨꯝꯗ ꯂꯩꯇꯦ ꯃꯥ
ꯑꯣ ꯃꯥꯅꯤ ꯊꯕꯛ
ꯎꯝ ꯆꯠꯊꯣꯛꯈꯤ ꯌꯨꯝꯗ ꯂꯩꯇꯕ ꯍꯞꯇꯥ ꯑꯃꯃꯨꯛ ꯁꯨꯔꯝꯃꯅꯤ
ꯑꯣ ꯍꯞꯇꯥ ꯑ ꯑꯅꯤꯗꯨꯝ ꯍꯜꯂꯛꯇꯕꯁꯨ ꯌꯥꯎꯕ꯭ꯔꯣ
ꯎꯝ ꯌꯥꯕꯅꯦ
ꯃꯥ ꯊꯕꯛ ꯀꯟꯕ ꯃꯥꯜꯂꯤ
ꯍꯧꯖꯤꯛꯀꯥꯟꯁꯦ ꯃꯥ ꯆꯤꯡꯗ ꯂꯩꯕ ꯑꯗꯨꯒꯤꯅꯤ
ꯑꯣ ꯃꯇꯝꯁꯨꯨ ꯈ꯭ꯔ ꯐꯠꯇꯕꯅ
ꯎꯝ ꯑꯗꯨ ꯍꯥꯏ ꯍꯥꯢ ꯍꯥꯏꯔꯁꯦ
ꯎꯝ ꯃꯇꯝꯁꯨ ꯈꯔ ꯅꯨꯡꯉꯥꯏꯇꯕꯩꯅ ꯅꯨꯡꯉꯥꯏꯔꯀꯥꯟꯗ ꯑꯃꯨꯛ ꯄꯨꯟꯕ ꯍꯥꯏꯕ
ꯑꯪ ꯑꯗꯨꯅꯤ
ꯍꯧꯖꯤꯛꯇꯤ ꯈꯨꯟꯗ ꯂꯩꯏ ꯈꯨꯟꯗ ꯂꯩꯕꯅ ꯅꯨꯡꯉꯥꯏꯔꯝꯃꯅꯤꯗ ꯈ꯭ꯋꯥꯏꯗꯒꯤ ꯅꯠꯇ꯭ꯔꯥ
ꯈꯪꯗꯦ ꯑꯩꯈꯣꯏ ꯂꯩꯕꯁꯤꯡ ꯅꯨꯡꯉꯥꯏꯔꯝꯒꯗ꯭ꯔꯥ
ꯅꯪꯗꯤ ꯑꯣ ꯅꯪꯗꯤ ꯑꯅꯥ ꯑꯌꯦꯛꯇꯤ ꯌꯥꯎꯗꯦꯗꯅꯥ ꯍꯧꯖꯤꯛꯇꯤ
ꯍꯣꯏ ꯌꯥꯎꯗꯦ ꯍꯥꯏꯕ ꯇꯥꯔꯦ ꯅꯥꯕꯒ ꯌꯥꯗꯦꯗ
ꯅꯥꯕ ꯌꯥꯗꯦ ꯍꯧꯖꯤꯛ ꯅꯥꯕ ꯌꯥꯗꯦ ꯍꯛꯆꯥꯡ ꯍꯣꯏ ꯃꯃꯥ ꯑꯃꯅ ꯅꯥꯕ ꯌꯥꯗꯦ ꯅꯥꯕꯁꯨ ꯍꯧꯅꯗꯦ
ꯎꯝ
ꯊꯕꯛ ꯏꯟꯈꯥꯡ ꯁꯨꯕ ꯌꯥꯔꯝꯃꯔꯣꯏꯅꯦ ꯑꯉꯥꯡ ꯂꯩꯕꯅꯤꯅ
ꯎꯝ ꯌꯥꯗ꯭ꯔꯦ ꯑꯗꯨꯝ ꯂꯩꯔꯦ ꯁꯨꯕ ꯌꯥꯗ꯭ꯔꯝꯅꯤꯅ
ꯎꯝ
ꯆꯥꯛ ꯊꯣꯡꯕ ꯌꯨꯝ ꯁꯦꯡꯕ ꯐꯤ ꯁꯨꯕ ꯈꯛꯇ ꯉꯥꯏꯔꯦ
ꯌꯨꯝꯒꯤ ꯊꯕꯛꯁꯨꯕꯁꯨ ꯌꯥꯝꯅꯗꯤ ꯋꯥꯔꯝꯒꯅꯤꯀꯣ ꯑꯁꯦꯡꯕ
ꯑꯁ ꯅꯨꯄꯤꯒꯤ ꯊꯕꯛꯁꯦ ꯃꯁꯤꯡꯗꯤ ꯌꯥꯝꯕ ꯑꯁꯤꯅꯤ ꯍꯥꯏꯅꯤꯡꯉꯥꯏ ꯂꯩꯇꯕ ꯑꯃꯁꯤꯡ ꯃꯁꯤꯡ ꯆꯥꯛꯅꯤꯡꯉꯥꯏ ꯍꯥꯏꯒꯗ꯭ꯔꯥ ꯃꯁꯤꯡ ꯊꯤꯅꯤꯡꯉꯥꯏ ꯊꯤꯅꯤꯡꯉꯥꯏ ꯍꯥꯏ ꯊꯤ
ꯑꯥ ꯌꯥꯝꯗꯤ ꯌꯥꯝꯕꯅꯦꯕ ꯃꯅꯨꯡꯗ
ꯑꯗꯨꯅꯦ ꯅꯨꯃꯤꯠ ꯈꯨꯗꯤꯡ ꯗꯨꯝ ꯂꯦꯡꯔꯒ ꯂꯩꯕ
ꯑꯣ ꯉꯁꯤꯗꯤ ꯀꯃꯥꯏꯅ ꯇꯧꯒꯦ ꯁꯥ ꯕ꯭ꯔꯣ ꯀꯃꯥꯏꯅ ꯇꯧꯒꯦ ꯏꯪꯕ꯭ꯔꯣ
ꯋꯦꯗꯔꯁꯦ ꯅꯨꯡꯉꯥꯏ
ꯑꯗꯨꯝ ꯅꯨꯡꯉꯥꯏꯌꯦꯀꯣ
ꯑꯗꯨ ꯅꯣꯡ ꯅꯨꯕꯤꯕꯒꯤꯀꯣ ꯌꯥꯝ ꯅꯨꯡꯉꯥꯏ
ꯍꯧꯖꯤꯛꯇꯤ ꯅꯨꯡꯁꯥ ꯑꯃꯨꯛ ꯊꯣꯛꯄ꯭ꯔꯣ
ꯅꯨꯡꯁꯥ ꯊꯣꯛꯇꯦ ꯅꯨꯡꯁꯥ ꯊꯣꯛꯇꯕꯤꯗ ꯑꯗꯨꯝ ꯂꯩ
ꯑꯣ꯬꯬꯬ ꯅꯨꯡꯁꯥ ꯊꯣꯛꯇ꯭ꯔꯗꯤ ꯑꯗꯨꯝ ꯂꯩꯕ ꯅꯨꯡꯉꯥꯏꯔꯝꯃꯅꯤꯅ ꯍꯧꯖꯤꯛ ꯇꯤꯀꯣ
ꯅꯨꯡꯉꯥꯏꯔꯦ
ꯈꯨꯟꯁꯤꯕꯨ ꯑꯗꯨꯝ ꯑꯩꯈꯣꯏꯁꯨ ꯍꯧꯖꯤꯛꯄꯨꯗꯤ ꯅꯨꯡꯁꯥ ꯊꯣꯛꯇꯦ ꯑꯗꯨꯕꯨ ꯑꯗꯨꯝ ꯈꯔꯗꯤ ꯏꯪꯉꯦ ꯍꯣꯏ ꯈꯨꯟꯁꯤꯕꯨ ꯃꯤ ꯁꯨꯃꯥꯏꯅ ꯑꯗꯨꯝ ꯌꯥꯝꯕ꯭ꯔꯣ ꯍꯟꯗꯛꯁꯦ ꯈꯨꯟꯁꯦ ꯀꯃꯥꯏ ꯏꯆꯤꯛ ꯆꯤꯛꯀꯦ ꯅꯠꯇ꯭ꯔꯒꯅ ꯃꯤ ꯌꯥꯝ ꯑꯥꯝ ꯂꯩꯕ꯭ꯔꯣ
ꯑꯪ ꯈꯨꯟꯒꯤ ꯄꯥꯎꯁꯦ ꯈꯪꯗ꯭ꯔꯦ ꯑꯩꯗꯤ
ꯑ ꯅꯪ ꯇꯝ ꯇꯝꯗ ꯂꯩꯕꯅꯤꯅꯀꯣ ꯈꯨꯟꯗ ꯂꯥꯛꯅꯤꯡꯗ꯭ꯔꯣ
ꯂꯥꯛꯅꯤꯡꯉꯁꯨ ꯄꯨꯕꯤꯗꯕꯅꯤꯅ ꯈꯪꯗ꯭ꯔꯦ
ꯍꯦ ꯍꯦ ꯍꯦ ꯄꯨꯕꯤꯗ꯭ꯔꯕꯅꯤꯅ ꯍꯣꯏ ꯅꯣꯡ ꯐꯥꯗꯣꯛꯗꯤ ꯀꯣꯏꯔꯛꯑꯣꯍꯦ ꯑꯃꯨꯛꯀ
ꯎꯝ ꯀꯣꯏꯕꯁꯦ ꯀꯣꯏꯅꯤꯡ ꯀꯣꯏꯗꯤ ꯀꯣꯏꯅꯤꯡꯕ ꯆꯠꯊꯣꯛꯄꯁꯦ ꯌꯥꯗꯕ
ꯑꯥ ꯑꯉꯥꯡ ꯈꯔ ꯆꯥꯎꯔ ꯀꯥꯟꯗꯀꯣ
ꯁꯥꯕ ꯀꯥꯟꯗ ꯅꯣꯏ ꯅꯆꯤꯟ ꯅꯅꯥꯎꯔꯥ ꯍꯥꯏ ꯍꯥꯏ ꯍꯥꯏꯅꯤꯡꯉꯥꯏ ꯂꯩꯕ ꯃꯇꯝꯗ
ꯑꯗꯨꯅꯤ ꯑꯗꯨꯅꯤ ꯃꯃꯥꯒ ꯃꯆꯥꯒ ꯄꯥꯈꯪ ꯂꯩꯁꯥ ꯇꯧꯃꯤꯟꯅꯕ ꯑꯗꯨꯅꯦꯕ ꯃꯇꯝꯗꯣ
ꯇꯝꯗ
ꯃꯃꯥꯅ ꯍꯦꯟꯅ ꯐꯖꯕ꯭ꯔꯥ ꯃꯆꯥꯅ ꯍꯦꯟꯅ ꯐꯖꯕ꯭ꯔꯥ ꯈꯪꯕ ꯉꯝꯗꯕꯗꯣ
ꯍꯥꯏꯗꯤ ꯉꯟ ꯉꯟ ꯉꯟꯅ ꯌꯨꯝ ꯄꯥꯟꯜꯂꯕꯅꯤꯅꯀꯣ ꯏꯆꯥꯒ ꯂꯩꯁꯥ ꯐꯥꯃꯤꯟꯅꯔꯅꯤ
ꯑꯗꯨꯅ ꯐꯩꯗ ꯑꯃꯔꯣꯝꯗ ꯍꯥꯏꯔꯗꯤ
ꯎꯝ ꯑꯗꯨ ꯑꯗꯨꯅꯦ ꯑꯗꯨꯅ ꯅꯪꯁꯨ ꯅꯨꯄꯤ ꯊꯈ꯭ꯔꯣ
ꯀꯨꯏꯔꯔꯣꯏ ꯀꯨꯏꯔꯔꯣꯏ ꯑꯐꯕ ꯂꯩꯔꯗꯤ ꯀꯨꯏꯔꯔꯣꯏ ꯑꯗꯨ ꯐꯪꯗ꯭ꯔꯦꯅꯦ ꯑꯐꯕ ꯍꯧꯖꯤꯛ ꯍꯗꯤ ꯎꯗꯦꯅꯦ
ꯐꯖꯅ ꯊꯤꯌꯣ ꯊꯤꯔꯗꯤ ꯑꯗꯨꯝ ꯐꯪꯒꯅꯤ
ꯅꯣꯏꯗꯧꯅ ꯆꯥꯟꯅꯕ ꯑꯃ ꯂꯥꯛꯄꯗꯣ ꯉꯥꯏꯕꯅꯤꯅꯦ
ꯑ ꯉꯥꯏꯕꯗ ꯀꯜꯂꯨ ꯍꯥꯏꯕꯗꯣ
ꯑꯩꯈꯣꯏ ꯆꯗꯒꯦ ꯑꯩꯈꯣꯏ ꯗꯒꯅꯕꯅꯤꯁꯨ ꯌꯥꯝ ꯆꯥꯟꯅꯔꯝꯃꯦꯅ
ꯑꯣꯏꯣꯏꯕ꯭ꯔꯥꯅꯦ
ꯌꯥꯝ ꯆ ꯅꯌꯦ ꯑꯁꯦꯕ ꯑꯅꯥꯖꯤꯁ ꯑꯅꯥꯖꯤꯁ ꯂꯩꯁꯥ ꯄꯥꯈꯪ ꯐꯥꯔꯛꯀꯗꯧꯔꯦ ꯌꯥꯝ ꯆꯥꯟꯅꯩ
ꯈꯪꯗ꯭ꯔꯦ ꯑꯍꯟꯗ ꯂꯩꯁꯜꯂꯨꯗꯅꯀꯣ ꯑꯉꯥꯡ ꯑꯩꯅ
ꯑꯁ ꯑꯣꯅ ꯐꯕꯅꯦ ꯀꯩꯅꯣ ꯇꯨꯡꯒꯤ ꯇꯨꯡꯒꯤ ꯈꯜꯂꯗꯤ ꯑꯗꯨꯅ ꯈ꯭ꯋꯥꯏꯗꯒꯤ ꯐꯕ ꯂꯝꯕꯤ ꯈꯣꯡꯊꯥꯡꯅꯤ
ꯑ ꯈꯪꯗꯔꯦ
ꯆꯍꯤ ꯆꯍꯤ ꯃꯅꯅ ꯇꯧꯔꯗꯤ ꯑꯗꯨꯝ ꯌꯨꯝꯁꯨ ꯈꯔ ꯀꯥꯡꯈꯣꯡ ꯆ ꯄꯥꯏꯕꯁꯨ ꯌꯥꯎꯋꯦꯗꯅ
ꯎꯝ ꯍꯣꯏ ꯇꯧꯔꯝꯃꯤ ꯃꯤꯁꯤꯡ ꯎꯝ
ꯑꯗꯣ ꯅꯪꯒꯤꯗꯤ ꯑꯗꯨꯃꯛ ꯅꯠꯇꯔꯦꯗꯅ ꯅꯨꯡꯉꯥꯏꯅ ꯏꯪꯅ
ꯅꯠꯇ꯭ꯔ
ꯏꯪ ꯏꯪꯍꯁꯔꯥ ꯏꯪ ꯍꯥꯏꯁꯤꯔꯥ ꯈꯪꯗ꯭ꯔꯦ ꯑꯩꯈꯣꯏ
ꯏꯪꯉꯦ ꯍꯥꯏꯌꯦ ꯂꯧꯈ꯭ꯔꯣ ꯉꯁꯤꯒꯤ ꯑꯣꯏꯅꯗꯤ ꯀꯣ ꯑꯣ ꯑꯁꯦꯡꯕꯗꯁꯨ ꯏꯪ ꯅꯝꯒꯅꯤ
ꯍ ꯃꯝꯕꯨꯣꯛ ꯄꯗꯤꯞ ꯍꯥꯏꯥꯏ
ꯐꯕꯅꯦꯗ ꯏꯌꯥꯝꯕꯗꯣ ꯃꯤ ꯐꯠꯇꯕꯗꯤ ꯅꯠꯇꯦꯗ
ꯈꯪꯕ꯭ꯔꯥ
ꯑꯩꯁꯨ ꯈꯪꯕꯅꯦ
ꯎꯝ
ꯌꯥꯝ ꯈꯪꯕꯗꯤ ꯑꯣꯏꯦ
ꯑꯥ
ꯅꯕꯥꯅꯤꯒꯤ ꯐꯣꯇꯣ ꯎꯕꯗ ꯑꯩ ꯑꯗꯨꯝ ꯈꯪꯉꯦ
ꯑꯗꯨ ꯑꯗꯨ ꯌꯦꯡꯒ ꯑꯣ ꯑꯗꯨꯡꯒ ꯂꯩꯁꯥ ꯅꯠꯇ꯭ꯔꯦ ꯍꯥꯏꯕ ꯈꯪꯅꯤꯉꯥꯏ ꯊꯝꯕꯅꯦ
ꯕ꯭ꯔꫭ
ꯎꯝ ꯍꯟꯗꯛꯀꯥꯟꯗꯤ ꯌꯥꯝ ꯏꯔꯥꯡ ꯌꯥꯝ ꯊꯣꯛꯈ꯭ꯔꯦꯕ
ꯍꯣꯏ ꯆꯃꯦ ꯆꯃꯦ ꯒ꯭ꯌꯥꯟ ꯇꯥꯅ ꯁꯨꯃꯥꯏꯅ ꯇꯧꯕꯤꯕꯗꯣ ꯍꯦꯟꯅ ꯐꯩ ꯃꯤ ꯈꯔꯅꯗꯤ ꯒ꯭ꯌꯥꯟ ꯇꯥꯗꯕꯁꯨ ꯌꯥꯎꯋꯦ ꯑꯗꯨ ꯃꯤ ꯈꯔꯅꯗꯤ ꯒ꯭ꯌꯥꯟ ꯇꯥꯅ ꯁꯨꯃꯥꯏꯅ ꯊꯝꯕꯁꯨ ꯂꯩ
ꯑꯗꯨꯅꯦ
ꯅꯣꯏꯒꯨꯝꯕꯤꯒꯤꯅꯦ ꯍꯧꯖꯤꯛ ꯃꯔꯨ ꯑꯣꯏꯔꯤꯁꯦ
ꯀꯅ ꯊ ꯌ ꯐꯪꯒꯅꯤ ꯂꯩꯔꯝꯒꯅꯤꯗ ꯍꯥꯏꯗꯣꯛꯇꯕꯒꯤ ꯑꯣꯏꯔꯝꯒꯅꯤ
ꯅꯠꯇꯦ ꯅꯠꯇꯦ ꯑꯗꯨ ꯑꯗꯨꯒꯤꯁꯨ ꯅꯦꯗ ꯂꯩꯔꯗꯤ ꯋꯥ ꯂꯣꯠꯄꯁꯨ ꯍꯩꯇꯦ ꯑꯩꯈꯣꯏꯁꯨ
ꯍꯧꯖꯤꯛꯀꯥꯟꯒꯤ ꯄꯥꯈꯪ ꯂꯩꯅꯤꯁꯥ ꯑꯗꯨꯒꯨꯝꯕꯗꯨ ꯂꯩꯇ꯭ꯔꯗꯤ ꯀꯔꯤꯔꯅꯦ
ꯇꯥꯡꯕꯅꯦ ꯀꯣ ꯁꯤꯒꯨꯝ ꯃ ꯃꯤꯁꯨ
ꯑꯁ ꯍꯪꯗ꯭ꯔꯦ ꯅꯪꯁꯦ ꯍꯥꯏꯁ
ꯈꯪꯕꯤꯒꯗꯕꯅꯤ ꯅꯣꯏꯅ ꯈꯪꯉꯕꯗꯤ ꯀꯅꯥꯅ ꯈꯪꯒꯣꯏꯅꯤ ꯈꯪꯕꯤꯌꯣ ꯑꯁꯕ
ꯄꯥꯈꯪ ꯑꯣꯏꯔꯤꯉꯩꯗ ꯉꯥꯎ ꯍꯧꯒꯦ ꯍꯥꯏꯗꯗꯅ ꯀꯔꯤ
ꯑꯁ ꯑꯩ ꯌꯥꯝ ꯁꯣꯏꯔꯤꯅꯦ ꯑꯩ ꯈꯣꯡꯊꯥꯡꯁꯦ ꯌꯥꯝ ꯂꯥꯜꯂꯕ ꯃꯥꯜꯂꯦ
ꯑꯗꯨꯅꯦ ꯍꯣꯏ ꯉꯥꯎꯕ ꯍꯥꯏꯕꯕꯨ ꯒ꯭ꯌꯥꯟ ꯇꯥꯕ ꯇꯥꯅ ꯉꯥꯎꯕ ꯂꯩꯗꯅ ꯑꯗꯨ ꯇꯧꯒꯗꯕꯅꯤꯅꯦ
ꯃꯇꯝ ꯑꯃꯗꯗꯤ ꯇꯧꯔꯝꯕꯅꯦ ꯑꯗꯨꯕꯨ ꯍꯟꯗꯛꯀꯤꯗꯤ ꯄꯣꯊꯥꯒꯦ ꯍꯥꯏꯅ ꯍꯟꯗꯛꯀꯤꯁꯦ ꯄꯣꯠꯂꯨꯝꯁꯦ ꯌꯥꯝꯃꯟꯗꯅꯀꯣ ꯑꯗꯨꯒꯤ ꯋꯥꯔꯤꯗꯣ ꯈꯔ ꯂꯥꯞꯅ ꯊꯝꯈ꯭ꯔꯦ
ꯎꯝ
ꯃꯇꯝ ꯑꯃ ꯂꯥꯛꯄꯗ ꯉꯥꯏꯃꯤꯟꯅꯕ ꯇꯥꯔꯦ ꯑꯃꯨꯛꯀ
ꯀꯩ ꯌꯦꯟꯁꯥꯡ ꯆꯥꯔꯒꯦ ꯅꯣꯏꯗꯤ
ꯁꯦ ꯆꯥꯗꯤ ꯆꯥꯗ꯭ꯔꯤ ꯑꯗꯣ ꯈꯪꯗꯦ ꯀꯃꯥꯏꯅ ꯆꯥꯛꯁꯨ ꯂꯥꯝꯅꯕꯀꯣ
ꯎꯝ
ꯑꯩꯗꯤ ꯃꯄꯥꯟ ꯂꯣꯝꯗ ꯂꯩꯕꯅꯤꯅ ꯆꯥꯛꯁꯨ ꯊꯦꯡ ꯊꯦꯡꯅ ꯆꯥꯏꯌꯦ ꯑꯗꯨꯒꯤ
ꯑꯩ ꯍꯧꯖꯤꯛꯐꯥꯎ ꯆꯥꯛ ꯊꯣꯟꯗ꯭ꯔꯤꯗ ꯑꯩꯈꯣꯏꯗꯤ ꯄꯨꯡ ꯑꯃ ꯑꯅꯤ ꯀꯗ ꯆꯥꯒꯅꯤ
ꯑꯣꯏꯣꯏꯗꯤ ꯎꯝ ꯑꯅꯤꯁꯨꯕ ꯑꯣꯏꯅ ꯆꯥꯔꯅꯤ
ꯄꯨꯡ ꯑꯃ ꯑꯅꯤ ꯌꯧꯔꯥ ꯑꯗꯨ
ꯎꯝ ꯑꯒ ꯃꯔꯤ ꯎꯝ
ꯑꯩꯈꯣꯏ ꯁꯣꯝꯗꯅ ꯈꯔ ꯊꯦꯡꯅ ꯆꯥꯕ ꯍꯥꯏ ꯇꯔꯦ
ꯉ ꯉꯟꯗ ꯆꯥꯎ ꯃꯥꯂ ꯀꯣ ꯌꯨꯝꯗ ꯆ
ꯑꯁ ꯎ ꯑꯍꯟ ꯂꯩꯕꯒꯤꯀꯣ ꯑꯩꯈꯣꯏꯁꯦ
ꯑꯣ
ꯀꯁꯨ ꯉꯟꯅ ꯆꯥꯏ ꯅꯨꯡꯊꯤꯜꯒꯤꯁꯨ ꯉꯟꯅ ꯆꯥꯏ ꯑꯉꯥꯡꯁꯨ ꯂꯩꯕ ꯑꯍꯟꯁꯨ ꯂꯩꯕ
ꯑ ꯂꯣꯏꯅ ꯄꯨꯜꯂꯤꯅꯦ ꯑꯗꯨꯗꯤ
ꯎꯝ ꯃꯤꯗꯤ ꯌꯥꯝꯗꯕ ꯑꯗꯨꯕꯨ ꯀꯔꯤ ꯍꯥꯏꯁꯤꯔꯥ ꯇꯧꯕ
ꯍ ꯌꯥꯏ ꯑꯗꯨꯁꯨ ꯀꯥꯏꯗꯦ ꯃꯤ ꯌꯥꯝꯕꯁꯨ ꯅꯨꯡꯉꯥꯏꯕꯅꯦ ꯏꯃꯨꯡꯗꯤ
ꯋꯥꯕꯗꯤ ꯋꯥꯔꯝꯕꯅꯤꯀꯣ ꯁꯦꯕꯥꯒꯤ ꯍꯥꯏꯔꯗꯤ
ꯎꯝ ꯁꯤꯕꯒꯤꯁꯤꯗꯤꯦ ꯇꯧꯔꯒꯦ ꯍꯥꯏꯅ ꯂꯥꯛꯑꯕꯅꯤꯅ ꯑꯗꯨꯝ ꯇꯧꯔꯦ ꯎꯄꯥꯏ ꯂꯩꯇ꯭ꯔꯦ
ꯑꯅꯦ ꯁꯦꯕꯥꯒꯤ ꯇꯧꯔꯒꯦ ꯍꯥꯏꯅ ꯂꯥꯛꯈ꯭ꯔꯕꯅꯤꯅ ꯑꯗꯨꯝ ꯇꯧꯔꯨ ꯇꯥꯕꯅꯤꯅ
ꯍꯗꯅꯦ ꯇꯧ꯭ꯔꯦ
ꯇꯧꯕꯒꯤ ꯃꯍꯩꯁꯨ ꯌꯥꯜꯂꯅꯤꯗ ꯕꯣꯔ ꯀꯣ ꯐꯖꯕ
ꯇꯨꯡꯗ ꯅꯪꯒꯤꯗꯃꯛ ꯂꯩꯔꯦ ꯈꯥꯔꯒꯥꯏꯁꯣꯅ
ꯎꯝ
ꯀꯨꯏꯔꯔꯣꯏ ꯅꯪꯒꯤ ꯕꯣꯔꯗꯣ ꯐꯪꯅꯤꯉꯥꯏ
ꯀꯟꯅ ꯊꯥꯖꯔꯤ ꯑꯗꯨ ꯐꯪꯅꯤꯉꯥꯏ ꯐꯪꯒꯅꯤ ꯍꯥꯏꯅ
ꯁꯣꯏꯗ꯭ꯔꯕꯅꯤ ꯐꯪꯒꯅꯤ ꯐꯪꯒꯅꯤ ꯕꯣꯔꯗꯤ ꯅꯨꯃꯤꯠ ꯈꯨꯗꯛꯇ ꯂꯥꯛꯄ ꯅꯠꯇꯕꯅꯤꯅ ꯑꯗꯨꯒꯣ ꯆꯍꯤ ꯃꯔꯤ ꯃꯉꯥ ꯃꯇꯨꯡꯗ ꯑꯗꯨꯝ ꯂꯥꯛꯄꯅꯤꯅ ꯁꯣꯏꯗꯕꯅꯤ
ꯅꯦ ꯆꯍꯤ ꯃꯔꯤ ꯃꯉꯥ ꯑꯣꯏꯔꯁꯨ ꯐꯪꯗꯕ ꯂꯩꯅꯤ ꯏꯆꯥ ꯏꯁꯨꯒꯨꯝꯕ ꯃꯇꯝꯗ ꯐꯪꯕ ꯂꯩ
ꯑꯗꯨꯗꯟꯅꯦ ꯃꯤ ꯌꯥꯡꯈꯩ ꯕꯥꯔꯐꯨ ꯑꯗꯣ ꯍꯦꯛꯇ ꯐꯪꯕꯁꯨ ꯂꯩꯗꯅꯀꯣ
ꯑꯗꯨ ꯉꯥꯏꯕꯗ ꯈꯜꯂꯨ ꯍꯥꯏꯔꯤꯁꯦ
ꯎꯄꯥꯏ ꯂꯩꯇ꯭ꯔꯦ ꯑꯩꯈꯣꯏꯒꯤ ꯄꯨꯟꯁꯤꯗꯤ ꯉꯥꯏꯕꯒꯤ ꯄꯨꯟꯁꯤ ꯑꯣꯜꯂꯦ
ꯎꯝ
ꯀꯔꯤꯗꯤ ꯄꯥꯏꯂ ꯏꯩꯅꯠ꯭ꯔ
ꯑꯗꯨꯅꯦ ꯑꯗꯨꯝ ꯉꯥꯏꯔꯁꯨ ꯌꯥꯗꯕ ꯁꯨꯗ꯭ꯔꯗꯤ